ꯏꯃꯥꯟꯕꯤꯒꯤꯗꯨꯣ ꯌꯥꯗꯦ ꯍꯥꯏꯕ ꯇꯠꯈ꯭ꯔꯦ ꯍꯥꯏꯕ ꯇꯧꯔꯛꯑꯗꯕꯅꯦ ꯑꯩ ꯐꯅꯌꯥꯝ ꯃꯥꯡꯉꯦ ꯇꯔꯦꯠ ꯁꯨꯔꯥꯃꯅꯤ
ꯃ ꯃꯊꯣꯗ ꯇ ꯀ꯭ꯔꯔꯤꯗꯥ
ꯑꯥ ꯃ ꯇꯇ ꯇꯔꯦꯠ ꯍꯣꯏ ꯑꯩꯅ ꯇꯧꯕꯗ ꯇꯠꯂꯤꯕ ꯑꯩꯒꯤ ꯋꯥꯏꯐꯥꯏꯁꯤꯁꯨ ꯌꯥꯗ꯭ꯔꯁꯨ ꯀꯩꯅꯣ ꯈꯪꯗꯦ ꯑꯩꯁꯦ ꯃꯄꯥꯟꯗ ꯊꯣꯛꯂꯛꯑꯦꯕ
ꯎꯝ
ꯍꯣꯏ ꯐꯣꯏꯅ ꯌꯥꯗ꯭ꯔꯥ ꯅꯠꯇ꯭ꯔꯒ ꯃꯣꯏ ꯃꯣꯏꯁꯤ ꯄꯣꯠꯁꯤꯅ ꯌꯥꯗ꯭ꯔꯤꯔꯥ ꯀꯩꯅꯣꯝ ꯭ꯌꯥꯝ ꯇꯥꯗ꯭ꯔꯦ ꯃꯥꯏꯗꯣ ꯌꯥꯍꯧꯗ꯭ꯔꯦ ꯑꯗꯨ ꯃꯥꯏꯗꯣ ꯁꯦꯝꯃꯝꯃꯣ ꯃꯤꯅꯤꯠ ꯇꯔꯥꯃꯉꯥꯁꯨ ꯉꯥꯏꯗ꯭ꯔꯗꯤ ꯌꯥꯔꯣꯏꯅ ꯃꯦ ꯇꯕ
ꯅꯪꯅ ꯁꯥꯏꯅꯦꯠꯅꯦ ꯌꯦꯡꯉꯣꯟꯅ
ꯑꯩꯒꯤꯁꯤꯗꯤ ꯑꯗꯨꯝ ꯐꯖꯅꯗꯤ ꯀꯥꯔꯦ ꯍꯥꯏꯕ ꯑꯗꯣ ꯈꯪꯕꯗꯤ ꯅꯪ ꯍꯧꯖꯤꯛꯧꯕ ꯖꯣꯏꯅꯤꯡ ꯑꯣꯏꯅ ꯇꯧꯔꯒ ꯑ ꯎꯉ ꯂꯩ
ꯎꯝ
ꯑꯗꯣ ꯃꯥꯏꯗꯣ ꯁꯦꯝꯃꯣꯅ ꯊꯝꯃꯝꯕꯅꯦ ꯑꯩꯅ ꯑꯞꯗꯦꯠ ꯀꯩꯀꯥ ꯂꯩꯕ꯭ꯔꯥ ꯌꯦꯡꯉꯣ ꯁꯦꯝꯃꯣ ꯑꯗꯨꯒ ꯃꯤꯅꯤꯠ ꯇꯔꯥꯃꯉꯥ ꯇꯧꯔꯒꯦ ꯍꯃ ꯅꯪ ꯑꯅꯤꯔꯛ ꯁꯨꯈ꯭ꯔꯕꯣ ꯗꯥꯏꯅꯥꯒ
ꯍꯣꯏ ꯑꯅꯤꯁꯨꯨ ꯑꯦ ꯀꯋꯥꯏꯗꯣ
ꯑꯅꯤꯊꯣꯏꯦ
ꯍꯥꯏꯗꯤ ꯃꯉꯥ ꯃꯅꯨꯡꯗ ꯑꯅꯤ ꯍꯥꯏꯗꯣ
ꯑꯪ ꯑꯥ ꯊꯣꯛꯀꯅꯤ ꯗꯥꯏꯅꯥꯒ ꯑꯃ ꯇꯧꯔꯕ ꯅꯠꯇ꯭ꯔꯣ
ꯎꯝ
ꯑꯩꯒ ꯑꯃ
ꯎꯝ ꯅꯪ ꯍꯧꯖꯤꯛ ꯎꯝ ꯁꯨꯔꯦ ꯅꯪ ꯍꯧꯖꯤꯛ ꯇꯧꯔꯁꯛ ꯑꯍꯨꯝ ꯑꯣꯏꯗꯨꯅꯦꯕ
ꯑ ꯑꯍꯨꯝ ꯑꯣꯏꯗꯕ ꯑꯗꯨꯒ ꯃꯤ ꯑꯃꯃꯝꯗ ꯃꯉꯥ ꯃꯉꯥꯗꯤ ꯑꯣꯏꯗꯕ
ꯑꯗꯨ ꯍꯧꯖꯤꯛꯇꯤ ꯑꯗꯨꯝ ꯃꯉꯥ ꯑꯗꯨꯝ ꯃꯉꯥ ꯌꯥꯅꯕ ꯇꯧꯔꯛꯄꯅꯤꯅ ꯍꯥꯏꯗꯤ
ꯑꯥ ꯃꯉꯥꯗꯨ ꯂꯩꯔꯅꯤꯗꯅ ꯑꯗꯨꯒ ꯃꯣꯏ ꯃꯊꯛꯀꯤꯗ ꯁꯃꯤꯠꯇ ꯅꯝꯃꯅꯤ ꯑꯗꯨꯒ ꯑꯃꯨꯛ ꯃꯉꯥ ꯑꯃꯃꯨꯛ ꯂꯥꯛꯑꯅꯤ
ꯑꯣ
ꯑꯗꯨꯒ ꯎꯝ ꯀꯌꯥꯐꯧꯅꯣ ꯀꯨꯟꯊ꯭ꯔꯥ ꯐꯧꯅ ꯀꯌꯥꯅꯣꯝ ꯑꯣꯏꯗꯣꯏꯕꯣ ꯁꯣꯝꯒꯤ ꯃꯉꯥ ꯂꯩꯕ ꯖꯒꯥꯗꯣ
ꯎꯝ
ꯑꯗꯨꯗ ꯀꯨꯟꯊ꯭ꯔꯥꯔ ꯀꯨꯟ ꯃꯉꯥꯔꯥ ꯁꯨꯃꯥꯏꯅ ꯊꯣꯛꯀꯗꯣꯏꯕ ꯂꯣꯏꯔꯝꯗꯥꯏꯗ ꯀꯛ ꯂꯣꯏꯔꯦ ꯍꯥꯏ ꯈꯦ ꯍꯅꯦ ꯑꯁ ꯀꯗꯖ
ꯅꯪ ꯅꯣꯡꯃꯥꯏꯖꯤꯡꯗꯣ
ꯇꯥꯏꯕ
ꯅꯣꯡꯃꯥꯏꯖꯤꯡꯗꯣ
ꯑꯥ
ꯀꯥꯏ ꯀꯥꯏ ꯆ ꯆꯅ
ꯅꯣꯡꯃꯥꯏꯖꯤꯡꯒꯤꯗꯣ ꯄꯕꯥꯁꯣꯏꯔꯣꯝꯗ ꯆꯠꯂꯁꯦ ꯑꯗꯨꯒ ꯑꯆꯥꯄꯣꯠ ꯆꯥꯔꯁꯦ ꯄꯨꯡ ꯑꯃꯗꯩ ꯍꯥꯡꯉꯦ ꯍꯥꯏꯕꯅꯦꯕꯀꯣ
ꯑꯣ
ꯑꯗꯨꯗꯨꯅ ꯑꯗꯨꯝ ꯈꯔ ꯊꯦꯡꯅ ꯍꯥꯏꯗꯤ ꯄꯨꯡ ꯑꯍꯨꯝ ꯁꯨꯃꯥꯏꯅ ꯆꯠꯄ ꯌꯥꯔꯅꯤꯅ
ꯎꯝ
ꯄꯨꯡ ꯑꯍꯨꯝ ꯁꯨꯃꯥꯏꯅ ꯆꯠꯁꯦ ꯌꯥꯝ ꯀꯟꯅꯁꯨ ꯊꯦꯡꯅ ꯆꯠꯀꯨꯝꯁꯦꯕ ꯅꯣꯡꯃꯥꯏꯖꯤꯡ ꯑꯣꯏꯇꯥꯔꯁꯨ ꯇꯜꯂꯦꯕ ꯑꯗꯨꯒ ꯅꯣꯏꯗꯣ ꯌꯥꯔꯗꯤ ꯑꯗꯨꯝ ꯂꯥꯛꯑꯣ ꯍꯥꯏ ꯍꯥꯏꯗꯤ ꯄꯨꯡ ꯑꯍꯨꯝ ꯉꯥꯏꯗ꯭ꯔꯁꯨ ꯑꯗꯨꯝ ꯂꯥꯛꯀꯦꯁꯨ ꯂꯥꯛꯑꯣ ꯑꯗꯩ ꯅꯣꯏ ꯂꯣꯏꯁꯟꯕꯗ ꯀꯨꯏꯔꯕꯨꯗꯤ ꯈꯪꯗ꯭ꯔꯦꯀꯣ
ꯎꯝ ꯅ ꯄꯥꯊꯔ ꯆꯀ꯭ꯔ ꯅꯅꯥ ꯀꯗꯅꯣ
ꯀꯩꯕ
ꯅꯝꯕꯣ ꯌꯧꯕ꯭ꯔꯣ
ꯌꯧꯗꯦ ꯑꯁꯣꯝꯗꯅꯠꯇꯤꯌꯦ ꯀꯩꯅꯣꯅꯅꯦ ꯇꯦꯔꯥꯔꯣꯝꯗ ꯁꯨꯝ ꯍꯥꯏꯊꯈꯤ ꯑꯗꯨꯣꯏꯅꯦ ꯑꯁꯣꯝꯂꯣꯝꯗ ꯏꯔꯣꯏ ꯁꯦꯝꯕꯔꯣꯝꯗ
ꯑꯣ
ꯑꯗꯨꯒ ꯑꯗꯣꯝꯗ ꯑꯗꯨꯝ ꯍꯥꯏꯊꯔꯅꯤꯅ ꯑꯗꯨꯒ ꯈꯔꯗꯤ ꯍꯥꯏꯊꯕꯅꯦ ꯍꯥꯏꯗꯤ ꯈꯔ ꯂꯥꯞꯅ ꯆꯠꯄ ꯑꯣꯏꯗꯣꯏꯅꯦꯕ
ꯅꯪ ꯐꯥꯎꯖꯔꯛꯀꯗꯣꯏꯔꯥ
ꯀꯩꯗ
ꯊꯧꯖꯔꯛꯀꯗꯣꯏꯔꯕ
ꯊꯧꯖꯔꯛꯑꯣꯦ ꯒꯥꯔꯤ ꯄꯨꯔꯛꯏ
ꯀꯥꯏꯁꯨꯖꯥꯏꯅ
ꯀꯩꯅꯣꯗ ꯑꯗꯨꯝ ꯆꯠꯁꯤ ꯀꯩꯕ
ꯅꯪ ꯅꯪꯗꯨꯗ
ꯑꯥ ꯑꯩꯒꯤ ꯋꯥꯏꯐꯝꯗꯨꯗ ꯑꯗꯨꯝ ꯋꯥꯏꯔ ꯆꯠꯁꯦ ꯍꯥꯏꯗꯤ ꯀꯩꯅꯣ ꯁꯦꯠꯇꯣꯏꯗꯣ
ꯑꯣ ꯑꯩꯁ
ꯁꯦꯠꯇꯣꯏꯗꯨꯅ ꯁꯦꯠꯂꯒ ꯑꯗꯨ ꯁꯦꯠꯂꯒ ꯒꯥꯔꯤ ꯊꯧꯕꯁꯨ ꯅꯨꯡꯉꯥꯏꯔꯣꯏ ꯑꯗꯗꯒꯤ ꯗꯥꯏꯅꯥꯁꯨ ꯊꯧꯅꯤꯡꯉꯛꯑꯣꯏ ꯑꯗꯨꯅ ꯅꯣꯏꯗꯣ ꯁꯤꯐꯥꯎꯕ ꯂꯥꯛꯑꯦꯗꯅ
ꯑꯣ
ꯑꯗꯨꯒ ꯁꯤꯗ ꯅꯣꯏ ꯒꯥꯔꯤꯗ ꯊꯝꯃꯝꯃꯦꯅ ꯑꯗꯨꯒ ꯁꯤꯗꯩ ꯆꯠꯁꯦꯕ ꯍꯥꯏꯗꯤ ꯑ ꯅꯍꯥꯟ ꯕꯖꯥꯔ ꯕꯖꯥꯔꯗꯒꯤ ꯇꯣꯡꯕꯒꯤ ꯌꯦꯡꯉꯦꯕ ꯀꯣ ꯍꯧꯖꯤꯛꯀꯤ ꯋꯥꯏꯐꯝꯝꯗꯨꯗ ꯑꯣ ꯇꯣꯡꯕꯗꯣ ꯕꯖꯥꯔꯗꯩꯗꯤ ꯄꯩꯁꯥꯗꯨ ꯈꯔ ꯍꯦꯟꯒꯠꯂꯦꯕ
ꯎꯝ
ꯑꯗꯨꯒ ꯑꯩꯈꯣꯏꯗꯩꯅ ꯈꯔ ꯍꯣꯡꯉꯦꯕ ꯑꯗꯨꯒ ꯖꯔꯗꯤ ꯑꯩꯈꯣꯏꯁꯦ ꯑꯁꯤꯒꯤ ꯃꯅꯤꯡ ꯑꯩꯈꯣꯏ ꯃꯅꯤꯡ ꯁꯌꯥꯡ ꯑꯁꯣꯝ ꯂꯣꯝꯗ
ꯑ
ꯑꯗꯣꯝꯗꯩꯊꯣꯛꯑꯒ ꯉꯥꯏꯕ ꯑꯗꯨꯨꯔꯗꯤ ꯑꯗꯨꯅ ꯑꯃꯨꯛ ꯍꯦꯟꯅ ꯍꯥꯏꯗꯤ ꯈꯔ ꯑꯃꯨꯛ ꯍꯟꯊꯔꯦ ꯄꯩꯁꯥꯗꯣ ꯈꯔ ꯅꯛꯁꯟꯕ ꯑꯩꯈꯣꯏ ꯁꯤꯗ ꯎꯝ
ꯑꯋꯥꯡꯕꯤ ꯇꯣꯡꯗꯣꯏꯔꯕ
ꯑ ꯃꯤꯃꯤ ꯊꯣꯡ ꯄꯩꯅꯅꯣꯅꯅ ꯊꯣꯡꯁꯤ ꯊꯣꯡꯣ ꯄꯅꯣ ꯂꯩ
ꯑꯣ ꯑꯩꯗꯤꯃ ꯃꯇꯝꯕꯨꯣꯔꯦ
ꯀꯩ ꯑꯃꯇꯪ ꯑꯋꯥꯡꯕ ꯌꯥꯏ
ꯐꯅ
ꯑꯅꯤꯃꯤ
ꯍꯣꯏ ꯍꯣꯏ ꯑꯩ ꯅꯍꯥꯟ ꯇꯣꯡꯝꯕꯗꯣ
ꯑꯗꯨꯗꯥꯥꯡ
ꯎꯝ ꯑꯗꯨꯗ ꯇꯉ ꯄꯨꯔꯗꯤ
ꯑꯗꯨ ꯅꯣꯏ ꯏꯅꯥꯎꯄꯤꯗꯩ ꯂꯧꯕ ꯌꯥꯕ ꯂꯩ
ꯍꯣꯏ ꯑꯣꯟꯂ ꯑꯣꯔꯗꯔꯅ ꯑꯗꯨꯗꯤ
ꯑꯗꯨꯅꯦ ꯃꯉꯣꯟꯗꯩ ꯀꯣꯛ ꯂꯧꯔ ꯇꯣꯡ ꯌꯥꯝ ꯋꯥꯡꯕ ꯅꯠꯇꯕ ꯈꯤꯇꯪꯈꯛ ꯊꯨꯛ ꯁ ꯆꯥꯎꯅ ꯍꯦꯟꯒꯠꯄ ꯈꯛꯇꯅꯤꯀꯣ ꯅꯪ ꯌꯥ ꯅꯍꯥꯟ ꯗꯥꯅꯥꯒꯤ ꯑꯗꯨꯃꯥꯏꯅ ꯇ꯭ꯔꯣꯛ ꯁ꯭ꯔꯥꯛ ꯐ꯭ꯔꯣꯛ ꯁ꯭ꯔꯥꯛꯀ ꯇꯧꯔꯛꯑꯗꯤ ꯁꯣꯏꯔꯦꯍꯦ ꯑꯩꯈꯣꯏ ꯑꯩꯈꯣꯏ ꯑꯩꯈꯣꯏ ꯑꯗꯨꯒꯤ ꯂꯝꯕꯥꯒꯗꯤ ꯂꯩꯖꯗ꯭ꯔꯦ
ꯍꯥꯏꯅꯤ ꯇꯣꯡꯉꯅ
ꯎꯝ ꯑꯅꯤ ꯊꯣꯡꯉꯁꯨ ꯌꯧꯗꯧ ꯃꯥꯟꯗꯦ ꯏꯕꯦꯝ
ꯎ
ꯆꯧꯀ꯭ꯔꯤ ꯃꯈꯣꯡꯁꯤꯗ ꯎ ꯐꯥꯟ ꯑꯃ ꯃꯣꯏꯅ ꯍꯥꯞꯆꯜꯂꯒ ꯂꯥꯛꯄꯅ ꯐꯔꯅꯤ ꯀꯩꯅꯣꯒꯤ ꯖꯄꯥꯅꯤꯁꯀꯤ ꯑꯃ ꯂꯩꯗꯥꯏꯅꯦ ꯖꯒꯣꯏ ꯁꯥꯔ ꯁꯥꯔ ꯆꯠꯄꯗꯣ ꯁꯣꯔꯣꯛꯄ
ꯎꯝ ꯎꯝ ꯎꯝ ꯎꯝ ꯎꯝ ꯎꯝ
ꯀꯩꯅꯣꯝ ꯑꯋꯥꯡꯕ ꯑꯃ ꯇꯣꯡꯕꯗꯣ ꯐꯥꯟ ꯃꯥꯟꯕ ꯑꯃ ꯑꯗꯨꯒꯤ ꯇꯥꯏꯞ ꯑꯗꯨ ꯇꯔꯇ ꯑꯃ ꯑꯩꯈꯣꯏꯄꯥꯗ ꯋꯥꯔ ꯇꯧꯔ ꯆꯜꯍꯜꯂꯁꯤ
ꯆ ꯆꯜꯂꯣꯗꯣ
ꯑꯥ ꯅꯣꯡꯃꯥꯏꯖꯤꯡꯗꯨ ꯅꯪꯅꯕ ꯅꯠꯇ꯭ꯔꯗꯤ ꯑꯣꯏꯔꯔꯣꯏ ꯅꯪꯅꯒ ꯀꯥ ꯇ ꯀꯇ ꯂꯑꯗꯤ ꯎꯝ ꯁꯣꯔꯤ ꯁꯣꯔꯤ ꯇ ꯃꯅ ꯀꯗꯥ ꯎꯉꯒꯦ ꯃꯥꯡꯖꯗ꯭ꯔꯣ ꯁꯨꯝꯕ ꯇꯣꯡꯅꯤꯡꯉꯥꯏ ꯃꯇꯝ ꯌꯧꯔꯛꯑꯗꯤ ꯃꯥꯡꯖꯗ꯭ꯔꯣ ꯃꯥꯡꯖꯕꯅꯤ ꯑꯁ ꯋꯥꯡꯕꯁꯤꯦ ꯃꯥꯡꯖꯕꯅꯤꯨꯡ ꯐꯪꯗꯕ
ꯅꯣꯏ ꯅꯣꯏ ꯁ꯭ꯋꯥꯗ ꯅꯣꯏ ꯁ꯭ꯋꯥꯏꯗ ꯆꯠꯅꯗꯕ ꯋꯥꯅꯤ ꯁꯗꯤꯌꯥꯝ ꯆꯟꯅꯩ
ꯎꯝ ꯑꯩꯈꯣꯏ ꯁ꯭ꯋꯥꯏꯗꯅꯦ ꯅꯪꯅ ꯂꯩꯗꯣꯏꯁꯦ ꯑꯩꯈꯣꯏ ꯁ꯭ꯋꯥꯏꯗ ꯑꯩꯈꯣꯏ ꯅꯪ ꯑꯗꯨꯝ ꯑꯥꯗ ꯆꯠꯂꯨꯔꯁꯨ ꯁ꯭ꯋꯥꯏꯗ ꯊꯣꯛꯂꯛꯄꯗ ꯑꯩꯈꯣꯏꯒ ꯄꯨꯜꯂꯤꯁꯤꯅꯤ ꯑꯅꯦꯝꯕꯤ ꯑꯩꯈꯣꯏꯒ
ꯑꯗꯨꯝ ꯑꯋꯥꯡꯕ ꯊꯣꯡꯖꯒꯦ ꯅꯣꯏ ꯃꯔꯛꯇ ꯄꯨꯜꯂꯁꯨ ꯑꯋꯥꯡꯕ ꯊꯣꯡꯖ ꯌꯥꯏ
ꯇꯣꯡꯉꯕ ꯇꯣꯡꯕꯕꯨꯗꯤ ꯑꯗꯣ ꯌꯥꯝ ꯎ ꯍꯥꯏꯗꯤ ꯑꯩꯈꯣꯏꯅꯒ ꯇꯣꯡꯕ ꯑꯋꯥꯡꯕꯗꯨꯗꯤ ꯇꯣꯛꯀꯅꯣꯕ ꯅꯪꯒꯤꯗꯤ ꯀꯩꯅꯣꯗꯣ ꯇꯣꯡꯉꯣꯕ ꯇꯪꯈꯥꯏ ꯌꯧꯕꯤꯗꯨꯣ ꯇꯣꯡꯉꯣꯕ ꯅꯠꯇ꯭ꯔꯗꯤ ꯑꯩꯅ ꯐꯠꯇꯕꯗꯅ ꯇꯣꯡꯉꯒ ꯂꯥꯛꯄ ꯄꯣꯠꯇꯣ ꯑꯩꯅ ꯁ꯭ꯋꯥꯏꯗ ꯇꯦꯟ ꯄꯥꯏꯒꯩ ꯀꯥ ꯀꯩꯀꯥ ꯇꯧꯔꯛꯒ ꯐꯛꯀꯅꯤ ꯍꯥꯏꯅ ꯂꯧꯕꯨꯗꯤ ꯂꯧꯊꯣꯛꯍꯜꯂꯔꯣꯏ ꯇꯣꯡꯍꯜꯂꯅꯤ ꯇꯣꯡꯉꯜꯂꯥꯛꯑꯕꯅꯤ ꯅꯪꯒꯤ ꯈꯣꯡꯎꯞ ꯑꯆꯥꯕ ꯂꯩꯔꯣꯏꯗꯕꯅꯤꯅ ꯁ꯭ꯋꯥꯏꯗ ꯑꯗꯨ ꯏꯦꯟ ꯁꯥꯔꯤꯝ ꯄꯥꯏ ꯅꯠꯇꯅꯦ ꯀꯔ ꯀꯔ ꯀꯔ
ꯄꯦꯔꯗꯅꯅ
ꯅꯪ ꯀꯛꯊꯛꯂꯅꯤ ꯑꯗꯨꯒ ꯀꯣꯟꯅ ꯁꯨꯕꯔꯒꯨꯅ ꯅꯞꯁꯟꯁꯦ ꯍꯥꯏꯅꯤ ꯅꯪꯅ ꯇꯣꯡꯕꯒꯤ ꯌꯥꯅꯕ ꯍꯥꯟꯅ
ꯑꯃ ꯑꯔꯥꯡ ꯅꯨꯃꯤꯗ ꯆꯣꯡꯉꯁꯤ ꯔ ꯍꯪꯗꯦ ꯅꯤꯡꯉꯣ ꯆꯄ ꯇ
ꯏꯁ ꯍꯧꯖꯤꯛꯇ ꯀꯩꯅꯣ ꯇꯧꯕ ꯄꯣꯠ ꯃꯌꯥꯏ ꯋꯥꯏꯔꯞ ꯍꯥꯏꯔꯒ ꯑꯗꯨꯅꯦ ꯍꯦ ꯋꯥꯡꯕ꯭ꯔꯥ ꯀꯩꯅꯣꯝ ꯇꯧꯕꯅꯦ ꯃꯥ ꯅꯍꯥꯟ ꯇꯣꯡꯉꯛꯄꯗꯨꯗꯩ ꯑꯗꯨꯅꯦ ꯑꯗꯨ ꯏꯁ ꯍꯥꯏꯔꯦ ꯍꯥꯏꯔꯦ ꯑꯩꯅ ꯇ ꯑꯩꯅ ꯇꯣꯡꯗꯕ ꯄꯣꯠꯁꯤꯅ ꯃꯣꯏ ꯂꯣꯏ ꯇꯣꯡ ꯂꯩꯔꯦ ꯑꯗꯨꯒ
ꯅꯪꯅ ꯐꯪꯕꯒꯌꯦꯦ
ꯑꯩꯅ ꯇꯣꯡꯗꯕ ꯄꯣꯠꯁꯤ ꯅꯣꯏ ꯇꯣꯡ ꯂꯩꯔꯦꯕ ꯑꯣꯠꯟꯅꯔꯦꯕ
ꯑꯌꯣ ꯂꯩ ꯑ ꯋꯥ
ꯑꯗꯨꯅ ꯀꯩꯅꯣ ꯄꯦꯟꯁꯤꯜꯒꯤ ꯃꯆꯤꯟ ꯑꯇꯨꯝꯕꯗꯣ
ꯎꯝ
ꯀꯨꯏꯅ ꯇꯣꯡꯉꯛꯄꯗꯗꯤ ꯅꯨꯡꯉꯥꯏꯇꯦꯅ ꯑꯩꯁꯦ ꯇꯣꯡꯅꯗꯝꯅꯦꯕ
ꯎꯝ
ꯍꯥꯏꯗꯤ ꯀꯨꯏꯅ ꯆꯠꯄ ꯈꯣꯠꯄ ꯇꯧꯔꯛꯄꯗꯗꯤ ꯀꯨꯏꯅ ꯊꯣꯡꯕ ꯋꯥꯏꯗꯅ ꯑꯗꯨꯒꯤ ꯑꯩꯁ ꯇꯟꯗꯅ ꯇꯣꯡꯉꯝꯗꯕꯅꯦ ꯑꯗꯨꯝꯕꯗꯣ ꯑ ꯌꯥꯝ ꯋꯥꯡꯕꯁꯨ ꯇꯜꯂꯦꯅ
ꯇꯝꯃꯣ ꯇꯝꯃꯣ ꯑꯩꯒ ꯆꯠꯃꯤꯟꯅꯔꯗꯤ ꯈꯔ ꯇꯣꯡ ꯇꯥꯔꯦ
ꯑꯦ ꯑꯗꯨ ꯅꯪꯒ ꯆꯥꯃꯤꯟꯅꯕ ꯇꯣꯡꯕ ꯍꯥꯏꯁꯦ ꯇꯜꯂꯤꯅꯦ ꯑꯗꯨꯝ ꯅꯦꯝꯖꯔꯒꯦꯅꯦ ꯈꯨꯅꯤꯡꯒ ꯑꯗꯨꯝ ꯄ꯭ꯔꯦꯛꯀ ꯍꯥꯏꯔꯒ ꯊꯥꯕ ꯑꯣꯣꯛꯒꯅꯕꯁꯤ ꯆꯥꯠꯇꯨꯗꯤ ꯇꯜꯂꯤꯅꯤ ꯋꯥꯡꯖꯟꯅꯤꯡꯉꯤꯅꯤ ꯀꯥꯏꯅ ꯏꯁ ꯑꯗꯨꯗꯒ ꯁꯤꯗꯗꯧ ꯃꯌꯥꯝꯗ ꯣ ꯏꯁ ꯅꯣꯏꯃꯅꯒ ꯁꯤꯗꯗꯧꯗꯣ ꯎꯔꯦꯕꯕ ꯅꯣꯏꯃꯅꯒ ꯍꯥꯏ ꯇꯧꯗꯣ ꯑꯁ ꯕꯤꯄꯦꯗꯣ ꯋꯥꯋꯥꯛꯅꯤꯡꯃꯟꯗꯅ ꯃꯈꯣꯡ ꯂꯩꯊꯦꯛꯑꯦꯅ ꯑꯩꯈꯣꯏ ꯑꯩꯈꯣꯏ ꯏꯆꯥ ꯅꯨꯨꯄꯤꯒ ꯃꯥꯟꯅꯅꯕ ꯍꯣꯠꯅꯕꯗ ꯃꯈꯣꯡ ꯊꯥꯕ ꯀꯜꯂꯤ ꯎ ꯆꯍꯤꯍꯤ ꯑꯗꯨꯅ ꯑꯩꯗꯤ ꯑꯦ ꯄꯤꯐꯦꯗꯨ ꯑꯃꯨꯛ ꯅꯥꯔꯕꯣ ꯃꯥꯏ ꯑꯅꯥꯎꯕꯗꯨꯔꯣ ꯍꯥꯏꯅꯦ ꯅꯠꯇꯦ ꯅꯠꯇꯦ ꯋꯥꯡꯅꯤꯡꯕꯒꯤ ꯋꯥꯡꯅꯤꯡꯕꯒꯤ ꯃꯔꯝ ꯑꯃ ꯁꯥꯒ ꯆꯥꯟꯅꯗꯕ ꯑꯃ ꯇꯣꯡꯁꯤꯜꯂꯨꯗꯅ ꯂꯥ ꯐꯪꯗꯕ ꯑꯃ ꯇꯣꯡꯁꯤꯜꯂꯨꯗꯅ ꯑꯣꯟꯊꯔꯛ ꯑ ꯁꯦꯔꯥꯟ ꯇꯨꯔꯥꯟ ꯍꯥꯏꯕꯤꯔꯅꯤ ꯃꯨꯂꯥꯝ ꯐꯪꯗꯕ ꯑꯃ ꯇꯣꯡꯁꯤꯜꯂꯨꯗꯅ ꯀꯥꯏꯅꯒ ꯍꯥꯏꯕꯤ ꯑꯗꯨ ꯃꯌꯥꯝꯗꯣ ꯆꯍꯤ ꯀꯨꯟꯊ꯭ꯔꯥ ꯁꯨꯔꯝꯗꯥꯏꯁꯤꯗ ꯏꯖꯠ ꯍꯔꯥ ꯑꯣꯏꯕ ꯊꯕꯛ ꯋꯥꯟꯗꯤ ꯋꯥꯡꯖꯗ꯭ꯔꯕꯅꯤ ꯑꯁ ꯅꯨꯡꯉꯥꯏꯇꯦꯅꯦ ꯄꯤꯕꯤꯦꯗꯨꯒ ꯇꯧ ꯎꯣꯏꯍꯔꯦꯜ ꯂꯨꯍꯣꯡꯕ ꯆꯠꯄꯩ ꯑꯁ ꯑꯩꯈꯣꯏ ꯃꯥ ꯈꯨꯖꯤꯟꯕꯨ ꯐꯦꯡꯕꯋꯣ ꯑꯗꯒꯤ ꯃꯆꯨ ꯁꯪꯕꯣ
ꯇꯧꯔꯤꯃ ꯀꯟꯅ
ꯇꯧꯗꯦꯁꯅꯦ ꯇꯧꯗ ꯆ
ꯎꯝ ꯃꯥꯏ ꯅꯞꯅꯕꯒꯗꯣ ꯂꯩꯔꯝꯃꯗꯤ ꯍꯧꯖꯤꯛꯇ ꯍꯧꯣꯟꯅ ꯅꯞꯄꯒꯦ ꯀ ꯍꯥꯏꯔꯛꯑꯗꯕꯅꯤ
ꯎꯝ ꯀꯦꯕꯤꯔꯣ ꯅꯪꯅ ꯅꯍꯥꯟ ꯀꯦꯕ ꯑꯗꯨꯃꯥꯏꯅ ꯇꯞꯇ ꯊꯕꯤꯔꯣ ꯍꯥꯏ ꯂꯩ
ꯀꯦꯕꯤꯗꯣꯏꯅꯦ ꯍꯣꯔꯦꯟ ꯑꯩ ꯇꯨꯏꯁꯟꯕ ꯆꯠꯇ꯭ꯔꯤꯁꯦ ꯃꯥ ꯃꯔꯥꯏꯕ ꯐꯔꯕꯝꯅꯦ ꯅꯠꯇ꯭ꯔꯗꯤ ꯃꯥ ꯍꯣꯔꯦꯟ ꯑꯩꯗꯤ ꯁꯝ ꯀꯅꯥ ꯟꯣꯏꯕ ꯑꯦꯁꯤꯅꯥ ꯇꯣꯕꯤꯗꯤ ꯄꯔ ꯊꯔ ꯑꯗꯨꯝ
ꯀꯥꯗꯣ ꯍꯥꯞꯄꯤꯔꯣ
ꯀꯕꯒꯤ ꯗ ꯑꯃ ꯀꯩꯅꯣꯗꯣ ꯍꯥꯏꯗꯤ ꯑꯩꯈꯣꯏ ꯇꯨꯈꯣꯡ ꯂꯥꯎꯊꯣꯛꯄꯗꯣ
ꯎꯝ
ꯑꯗꯨ ꯈꯨꯝꯖꯟꯅꯕ ꯄ꯭ꯔꯥꯏꯃꯔꯤ ꯂꯩꯗꯅ ꯑꯗꯒꯤ ꯑꯗꯨ ꯈꯨꯝꯖꯟꯅꯕ ꯀꯩꯀꯩ ꯑꯗꯨꯝ ꯒꯨꯝꯕ ꯀꯩꯒꯨꯝꯕ ꯇꯩꯅꯕ ꯂꯩꯇꯅ ꯃꯦꯀꯞ ꯇꯧꯗ꯭ꯔꯤ ꯀꯥꯏꯅ ꯑꯗꯨꯗꯣ ꯑꯝꯇ ꯂꯩꯒꯗꯧꯅꯦꯕ
ꯑꯥ
ꯑꯗꯨꯒ ꯀꯦꯕꯒꯤ ꯊꯕꯛ ꯍꯥꯟꯅ ꯂꯥꯛꯑꯦꯕ ꯂꯩꯗꯔꯀꯥꯟ ꯑꯗꯒꯤ ꯀꯩꯅꯣꯁꯨ ꯇꯧꯔꯦꯕ ꯀ ꯆꯦꯟꯗꯁꯨ ꯌꯥꯗ꯭ꯔꯦꯕ ꯍꯧꯖꯤꯛ
ꯑꯥ
ꯃꯤꯟꯗ꯭ꯔꯒꯤꯗꯣ ꯌꯥꯕꯨꯗꯤ ꯌꯥꯍꯧꯔꯦ ꯑꯗꯨꯒ ꯀꯩꯅꯣꯅ ꯁꯤ ꯀꯩꯅꯣ ꯌꯥꯗꯦ ꯂꯥꯛꯑꯀꯥꯟꯗ ꯄꯩꯁꯥ ꯄꯤꯕ ꯌꯥꯗꯦ
ꯉ ꯀ
ꯎꯝ ꯎꯇ
ꯎꯝ
ꯥꯏ ꯀꯥꯒꯗꯤ ꯌꯦꯡꯖꯗ꯭ꯔꯦ ꯌꯥꯔꯝꯃꯔꯣꯏ
ꯃ ꯀꯥꯗ ꯈꯪꯗꯦ ꯇꯔ ꯌꯥꯗ ꯌꯥꯗꯦ
ꯇꯤꯔꯥꯅ ꯍꯣꯡꯕ ꯃꯥꯜꯜꯂꯤꯦꯀꯣ ꯑꯣꯐꯔꯁꯨ ꯌꯥꯝ ꯄꯤ
ꯎꯝ ꯑꯗꯨ ꯀꯔꯤꯅꯤꯡꯒꯁꯨꯎꯒ
ꯑꯥ ꯃꯌꯥꯝꯁꯨ ꯐꯪꯉꯦ ꯑꯗꯨꯒ ꯑꯣꯐꯔꯁꯨ ꯌꯥꯝ ꯌꯥꯝ ꯄꯤꯌꯦ ꯃꯥꯏꯗꯣ ꯑꯗꯨꯒ ꯀꯩꯅꯣꯒꯤꯅ ꯅꯥꯏꯀꯥꯒꯤꯅ ꯇꯥꯡ ꯑꯃꯜ
ꯇꯥꯡꯉꯤ
ꯎꯝ ꯑ ꯑꯗꯨꯒ ꯄꯔꯄꯜꯗꯨꯅ ꯍꯣꯡꯕꯅꯦꯕ ꯑꯗꯨꯒ ꯄꯔꯄꯜꯗꯣ ꯠꯇ꯭ꯔꯦ ꯍꯥꯏꯕ ꯑꯥꯎꯠ ꯑꯣꯐ ꯏꯁꯇꯣꯛ ꯂꯣꯏ ꯊꯥꯍꯧꯋꯦ ꯀꯃꯥꯏꯅ ꯇꯧꯋꯤ ꯄꯣꯠ ꯆꯩ ꯌꯥꯝ ꯑꯃꯠꯇ ꯂꯩꯍꯧꯗꯌꯦ ꯑꯥꯎꯠ ꯑꯣꯐ ꯏꯁꯇꯣꯛ ꯉꯥꯛꯇ ꯌꯥꯝ ꯁꯤꯠꯂꯕ꯭ꯔꯥ ꯈꯪꯗꯦ
ꯗꯗꯥꯅꯥ ꯂꯣꯏꯗ꯭ꯔꯤꯕꯨꯕ ꯂꯥꯎꯋꯦ
ꯉꯥꯏꯌꯣ ꯉꯥꯏꯕ ꯉꯝꯗ꯭ꯔꯕꯣ ꯅꯪ ꯉꯝ ꯊꯤ ꯉꯝꯗ꯭ꯔꯤ ꯀꯩꯒꯤꯅꯣ ꯑꯁ ꯍꯣꯔꯦꯟ ꯆꯥꯎꯈꯠꯇꯕ ꯋꯥ ꯁꯤꯟꯅꯩ ꯅꯪꯃꯥꯏ
ꯎꯝ ꯎꯝ ꯎꯝ
ꯏꯕꯥꯕꯤꯁꯨ ꯉꯥꯏꯕ ꯋꯥꯔꯝꯃꯅꯤ ꯃꯥꯗꯣ ꯄꯥꯏꯕ ꯈꯣꯠꯄ ꯌꯥꯈꯤꯗꯣꯏꯅꯦ ꯍꯥꯏꯕ
ꯎꯝ
ꯄꯨꯡꯒꯔꯤ ꯇꯥꯗꯔ
ꯎꯝ
ꯇꯔꯥꯝꯕꯨꯊ ꯃꯥꯂ ꯂ ꯀꯥꯏꯅ ꯔ
ꯃꯣꯏꯔꯦꯟ
ꯎꯝ ꯎꯝ
ꯃꯥꯏꯔꯤꯦꯟ ꯃꯥꯏꯔꯤꯦꯟ ꯐꯪꯕ
ꯃꯥꯏ ꯕꯨ ꯀ ꯁꯤꯒꯤ ꯁꯩꯔꯦꯡꯁꯤ ꯅꯣꯏ ꯇꯥꯖꯔꯕ ꯇꯥꯖꯔꯝꯒꯦ ꯗꯦꯇꯥꯖꯔ ꯃꯥꯅꯤ
ꯍꯥꯏꯕꯤꯔꯣ ꯑꯝꯇ
ꯍꯪ ꯃꯈ ꯀꯥꯗ ꯉꯔꯥꯏꯅꯅꯦ ꯏꯁ ꯃꯊꯪ ꯒꯤ ꯃꯊꯪꯒꯤ ꯐꯣꯟ ꯇꯧꯅꯕꯒꯤ ꯋꯥꯔꯤ ꯂꯩꯔꯦ ꯍꯧꯖꯤꯛꯛꯇꯤ ꯅꯪꯉꯥꯏꯔꯣꯏ
ꯇꯧꯔꯤꯃ ꯆꯦ ꯄꯦꯅ ꯂꯣꯏꯗ꯭ꯔꯤ
ꯍꯧꯖꯤꯛꯇꯤ ꯅꯪꯉꯔꯣꯏꯕꯀꯣ
ꯎꯝ
ꯑꯦ ꯐꯣꯟ ꯇꯧꯕꯗꯣ
ꯑꯥ
ꯑꯗꯨꯒꯤ ꯋꯥꯔꯤ ꯂꯩꯔꯦꯕ
ꯑꯣ ꯑꯣ ꯐꯔꯦꯅꯦ ꯌꯥꯝ ꯊꯨꯅ ꯈꯪꯉꯣ ꯈꯜꯂꯣ
ꯎꯝ ꯑꯩ ꯈꯜꯂꯒ ꯊꯝꯖꯜꯂꯒꯦ ꯍꯟꯗꯛꯀꯤꯗꯤ ꯅꯪꯉꯔꯣꯏ ꯄꯨꯡ ꯇꯥꯗꯔꯦ ꯎ
ꯁꯞ ꯆꯞ ꯄꯨꯇꯥꯔꯦ
ꯀ ꯆꯄꯅ
ꯀꯩꯅꯣꯅ ꯀꯝꯄꯥꯟꯅ ꯄꯨꯔꯛꯑꯦꯕ
ꯑꯣ ꯑꯗꯨꯔ ꯃꯉꯥꯏꯒ ꯇꯥꯗꯔꯦ ꯇꯥꯗꯔꯦ ꯄꯨꯡ ꯇꯥꯗꯔꯦ